ꯍꯜꯂꯣ ꯅꯣꯡ ꯇꯥꯕ꯭ꯔꯥ
ꯍꯜꯂꯣ
ꯅꯣꯡ ꯇꯥꯕ꯭ꯔꯣ
ꯑꯁ ꯃꯈꯣꯟꯁꯤꯦ ꯌꯥꯝ ꯊꯤꯅ ꯇꯞꯄꯦ
ꯇꯞꯀꯤ ꯇꯞꯁꯤꯅ ꯅꯣꯡ ꯇꯥꯕ꯭ꯔꯕ
ꯅꯣꯡ ꯍꯥꯏꯟꯖꯔꯦ ꯅꯣꯡ ꯃꯈ ꯃꯈꯣꯟ ꯑꯝꯇ ꯇꯥꯗ꯭ꯔꯦ
ꯑꯩꯈꯣꯏꯁꯤꯁꯨ ꯇꯥꯏ ꯅꯣꯏ ꯑꯇꯣꯞꯄ ꯃꯤꯁꯨ ꯌꯥꯎꯦ ꯍꯥꯏꯔꯅ ꯅꯣꯏ ꯑꯍꯨꯝ ꯈꯛꯇꯔ ꯆꯠꯂꯤꯀꯣ
ꯈꯈꯣꯏꯍꯨꯝ ꯀꯩꯗꯧꯕ
ꯑꯇꯣꯞꯄ ꯃꯤ ꯌꯥꯎꯅꯤ ꯍꯥꯏꯔꯝꯕ ꯅꯠꯇ꯭ꯔꯕ ꯑꯇꯣꯞꯄ ꯌꯥꯎꯗ꯭ꯔꯕꯕ
ꯌꯥꯎꯗ꯭ꯔꯦ ꯃꯥ ꯗꯣ ꯉꯥꯟꯇꯥꯥꯟꯅ ꯆꯠꯂꯛꯑꯦ ꯄꯨꯡ ꯑꯅꯤꯗ ꯁꯥꯃꯟꯗꯅ ꯍꯜꯂꯛꯑꯦꯅ ꯈꯣꯟꯆꯧꯁꯦ ꯌꯥꯝꯗꯅ ꯃꯥ ꯃꯁꯥꯗ ꯌꯥꯝ ꯁꯥꯔꯦ ꯍꯜꯂꯒ ꯌꯥꯎꯔꯣꯏꯒꯦꯅ
ꯑꯣ ꯅꯣꯏ ꯀꯧꯔꯝꯗꯕꯤ ꯆꯠꯂꯤꯕ
ꯅꯠꯇꯗꯅ ꯃꯃ ꯃꯃ ꯅꯨ ꯄꯒꯦ ꯆꯠꯅꯩ ꯍꯥꯏꯕꯅꯦꯗ ꯑꯥꯗ ꯊꯦꯡꯅꯁꯦꯅ ꯍꯥꯏꯕꯗꯣ ꯃꯣꯏꯗꯤ ꯉꯟꯅ ꯆꯠꯈ꯭ꯔꯕꯅꯤꯅ ꯑꯩꯈꯣꯏꯗ ꯊꯦꯡꯉꯦ ꯆꯠꯗꯣ ꯑꯗꯨ ꯄꯨꯡ ꯃꯉꯥ ꯃꯈꯥꯏ ꯇꯥꯔꯝꯕꯅꯤ ꯑꯩ ꯈꯣꯏꯖꯩ ꯑꯩꯈꯣꯏ ꯕꯗꯤꯟꯗ ꯑꯃꯨꯛ ꯉꯥꯏꯔ ꯂꯩꯔꯦ ꯑꯣꯝ ꯃꯣꯏꯗꯤ ꯑꯗꯨꯝ ꯍꯟꯈ꯭ꯔꯕꯅꯤꯅ ꯑꯗꯨ
ꯅꯣꯏꯅ ꯆꯠꯄ ꯃꯇꯝꯗꯣ ꯕꯦꯁ ꯇꯥꯗ꯭ꯔꯗꯣ
ꯍꯣꯏ ꯑꯩꯈꯣꯏꯅ ꯆꯠꯄ ꯃꯇꯝꯗ ꯃꯤꯁꯨ ꯆꯤꯟꯗꯕ ꯇꯥꯏꯃꯤꯡ ꯑꯣꯏꯔꯦ ꯃꯣꯏꯗꯨꯗꯤ ꯀꯥꯡ ꯆꯤꯡꯕ ꯍꯧ ꯍꯧꯔꯛꯄ ꯄꯒꯤ ꯃꯤ ꯃꯌꯥꯝ ꯃꯤ ꯃꯌꯥꯝ ꯆꯤꯟꯕ ꯇꯥꯏꯃꯤꯡ ꯑꯣꯏ ꯆꯥꯠꯗ꯭ꯔꯦ
ꯎꯝ ꯌꯥꯝ ꯐꯖꯩꯌꯦ ꯀꯦꯃꯦꯔꯥ ꯁꯦꯡꯕ ꯄꯥꯏꯕꯕꯁꯤꯅ ꯑꯩꯅ ꯍꯥꯏ ꯅꯪ ꯀꯩꯁꯨ ꯇꯧꯗꯦ ꯍꯥꯏꯕ ꯅꯠꯇ꯭ꯔꯣ ꯅꯪꯅ ꯀꯦꯃꯦꯔꯥꯗꯅ ꯀꯩꯅꯣ ꯇꯧꯕ ꯀꯦꯃꯦꯔꯥ ꯑꯃ ꯄꯥꯏꯁꯤꯜꯂꯒ ꯑꯗꯨꯑꯣꯏꯗꯤ ꯀꯗꯥꯥꯏꯅꯤ ꯐꯣꯇꯣ ꯀꯥꯏ ꯐꯖꯅ ꯇꯥꯗꯦꯅꯣ ꯈꯨꯠꯁꯦꯝꯗꯤ ꯃ ꯑꯗꯨꯅꯦ ꯅꯪꯒꯤ ꯄꯦꯁꯛꯇꯣ ꯑꯩꯅ ꯑꯩꯒꯤ ꯃꯤꯇꯟ ꯅꯍꯥꯟꯗꯤ ꯑꯣꯏꯗꯧꯔꯨ ꯁꯛꯇꯨꯅꯦ ꯑꯗꯣ ꯅꯪ꯭ꯔꯗꯣ ꯀꯩꯗꯧꯔꯒꯦꯕꯗꯣ ꯌꯥꯝꯂꯤꯔꯗ꯭ꯔꯣ ꯇꯣ
ꯑꯁꯤꯅꯣ ꯉꯝꯅꯕ ꯈꯨꯝꯃ ꯉꯝꯅꯕ ꯉꯥꯎ
ꯑꯦ ꯉꯝꯅꯕ ꯉꯥꯡꯉꯨ ꯍꯣꯏ ꯑꯁꯦꯡꯕꯅꯦ ꯑꯗꯨ ꯁꯤ ꯌꯥꯝꯂꯤ ꯌꯥꯝꯗ꯭ꯔꯗꯝ
ꯌꯥꯝ ꯂꯦꯝꯕ꯭ꯔꯣ ꯌꯥꯝ ꯂꯦꯝꯕ꯭ꯔꯣ ꯑꯗꯨ ꯇꯤꯄꯤ ꯊꯝꯃꯒꯦ
ꯍꯥꯥ
ꯑꯗꯨꯗꯤ ꯄꯤ ꯊꯝꯃꯒꯦ
ꯊꯝꯃꯣ ꯊꯝꯃꯣ
ꯑꯔꯝꯕꯗ
ꯑꯩꯉꯣꯟꯗ ꯊꯥꯔꯛꯄ ꯑꯅꯤꯗꯨꯗꯒꯤꯣꯛ ꯑꯍꯥꯟꯕꯗ ꯑꯣꯏꯅ ꯊꯝꯗꯣꯏꯅ ꯌꯥꯈꯩꯗ ꯅꯐꯦꯠ ꯇꯧꯗꯕꯗ ꯌꯥꯝ ꯇꯧꯗꯕꯗ ꯑꯗꯨ ꯊꯝꯃꯦ ꯅꯣꯏ ꯑꯍ ꯑꯍꯥꯟꯕꯒꯤꯗꯣ ꯑꯩꯉꯣꯟꯗꯔꯛꯄꯗ ꯑꯍꯥꯟꯕꯕꯨꯗꯤ ꯌꯥꯝ ꯧꯐꯦꯠ ꯌꯥꯝ ꯇꯧꯖꯕꯗꯣ
ꯑꯣ ꯈꯪꯗ꯭ꯔꯦ ꯅꯪ ꯅꯣꯛ ꯐꯦꯇꯣꯛ ꯐ ꯇꯧꯇꯕꯒꯗꯣ ꯑꯩ ꯌꯦꯡꯗ꯭ꯔꯗꯤ ꯈꯪꯉꯔꯣ
ꯑꯣ ꯑꯩ ꯊꯥꯔꯛꯑꯒꯦ ꯑꯗꯨꯁꯤ ꯅꯣꯏ ꯆꯠꯄꯗ ꯀꯥꯡ ꯆꯤꯡꯕꯗꯤ
ꯅꯪꯅ ꯀꯣꯟꯅ ꯊꯔꯛꯄ ꯑꯅꯤꯗꯨꯗꯒꯤ ꯑꯃ ꯈꯜꯂꯣ ꯍꯥꯏꯕ ꯅꯪ ꯍꯥꯟꯅ ꯈꯟꯕꯗꯣ ꯍꯥꯏꯕ ꯅꯠꯇꯦ
ꯍꯣ ꯍꯣ ꯀꯥꯡ ꯆꯤꯡꯕꯗꯣ ꯅꯣꯏ ꯌꯦꯡꯕ ꯅꯪꯍꯧꯗ꯭ꯔꯕꯣ
ꯀꯅꯥꯅ ꯅꯪꯗꯣꯏꯅꯣ ꯑꯥ ꯄꯨꯡ ꯃꯉꯥ ꯃꯈꯥꯏ ꯑꯗꯥꯏ ꯆꯠꯂꯒ
ꯄꯨꯡꯖꯥꯔꯩꯁꯤꯁꯤꯡ ꯌꯦꯕꯒꯅ
ꯈꯪꯗꯦꯗ ꯄꯨꯡ ꯑꯃ ꯑꯃ ꯃꯈꯥꯏꯗꯋꯥꯔꯦ ꯆꯤꯡ ꯑꯃ
ꯑꯁ ꯉꯁꯤꯗꯤ ꯃꯤ ꯍꯟꯗꯛꯇꯤ ꯃꯤ ꯌꯥꯝꯕ ꯃꯥꯜꯂꯤꯅꯦ ꯃꯤꯅ ꯑꯃ ꯊꯝꯃꯛꯑꯦ ꯑꯗꯨ ꯌꯦꯡꯕ ꯀꯥꯟꯗ ꯑ ꯀꯩꯅꯣꯗꯣ ꯂꯝꯕꯤꯗ ꯄꯤꯛ ꯊꯜꯂ ꯑꯃꯨꯛ ꯁꯥꯡꯕꯅꯦ ꯃꯤꯉꯥꯇ ꯎꯕꯗꯣ ꯁꯥꯟꯅꯕ ꯑꯥ ꯃꯤ ꯀꯤꯔꯤ ꯀꯤꯔꯤ ꯀꯤ ꯏꯅꯔꯒ ꯃꯤ ꯌꯥꯝꯕꯗꯣ ꯔꯦꯂꯤꯒ ꯆꯠꯄꯒꯤ ꯃꯤ ꯀꯤꯔꯤ ꯀꯤ ꯏꯅꯅꯕ ꯑꯗꯨꯃꯥꯏꯅ ꯇꯧꯋꯦꯕ ꯌꯥꯝ ꯌꯥꯝꯃꯦ ꯑꯌꯥꯝꯕꯅ ꯅꯨꯄꯤ ꯉꯥꯛꯇꯅꯦ ꯑꯗꯨ ꯆꯠꯂꯤꯗꯨ ꯅꯣꯏ ꯑꯥ ꯆꯠꯄꯗꯤ ꯀꯃꯥꯏꯅ ꯇꯧꯒꯅꯤ ꯅꯣꯏ ꯅꯍꯥꯟ ꯃꯐꯝꯃ ꯆꯠꯄꯗꯣ ꯂꯥꯏ ꯈꯨꯔꯨꯝꯕꯝꯗ
ꯀꯩꯕ
ꯂꯥꯏ ꯈꯣꯏꯔꯝꯐꯝꯗ ꯆꯠꯄꯗꯣ
ꯑꯥꯎ
ꯑꯗꯨꯅ ꯀꯃꯥꯏꯅ ꯇꯧꯒꯦꯕ ꯂꯥꯏꯁꯪ ꯀꯩꯀꯥ ꯆꯠ ꯑꯃꯨꯛꯇ ꯆꯠꯇ꯭ꯔꯤꯕ
ꯀꯩꯅꯣ ꯍꯥꯏꯖꯦ
ꯂꯥꯏꯁꯪ ꯃꯐꯝꯗꯣ
ꯀꯩꯗꯧꯔꯕ
ꯀꯃꯥꯏꯅ ꯇꯧꯒꯦꯕ ꯃꯤ ꯌꯥꯝꯕ ꯈꯣꯠꯄ ꯃꯐꯝ ꯐꯖꯕ꯭ꯔ ꯑꯃꯨꯛꯇ ꯆꯠꯇ꯭ꯔꯤꯕ
ꯀꯥꯡꯒꯨꯝꯕ ꯀꯩꯒꯨꯝꯗ ꯂꯥꯏ ꯈꯨꯔꯝꯕꯝ ꯈꯪꯄꯣꯟꯇꯦꯗ ꯀꯣꯟꯅ ꯄꯨꯔꯅꯤꯃꯥꯒꯨꯝꯕ ꯀꯩꯒꯨꯝꯕ ꯅꯨꯃꯤꯠ ꯑꯃꯗ ꯆꯠ ꯄ ꯅꯠꯇ꯭ꯔꯗꯤ
ꯑꯣ ꯃꯐꯝꯗꯤ ꯌꯥꯝ ꯐꯖꯕ꯭ꯔꯥꯕ
ꯑꯗꯨꯝ ꯐꯖꯩ ꯍꯥꯏꯇꯥꯔꯦ ꯂꯪꯊ꯭ꯔꯤꯛ ꯂꯪꯉ ꯉꯧꯔꯣꯛ ꯉꯧꯔ ꯂꯪꯊ꯭ꯔꯤꯛ ꯂꯪꯉ ꯐꯖꯃ
ꯑꯇꯣꯞꯄ ꯃꯌꯥꯡ ꯃꯆꯥ ꯌꯥꯝ ꯂꯥꯛꯄ꯭ꯔꯣ
ꯈꯪꯗꯦꯗ ꯄꯥꯛꯅ ꯎꯗꯦ ꯌꯥꯝꯅꯗꯤ ꯎꯗꯦ ꯃꯌꯥꯡ ꯃꯆꯥ ꯉꯩꯗꯤ ꯏꯁ꯭ꯀꯣꯟꯗ ꯂꯣꯏ ꯆꯠꯂꯝꯃꯅꯤ
ꯏꯁꯀꯣꯟꯗ ꯌꯥꯝ ꯆꯠꯂꯝꯗꯧ ꯃꯥꯜꯂꯤ ꯑꯗꯣ ꯅꯣꯏꯅ ꯃꯤ ꯆꯤꯟꯅ ꯎꯗꯦ ꯍꯥꯏꯕ ꯅꯣꯏꯅ ꯀꯥꯞꯄꯤꯗꯣ ꯃꯤꯗꯣ ꯄꯥꯛ ꯎꯗꯦꯕ ꯐꯔꯝꯃꯦꯗꯨꯅ꯫
ꯃꯤꯗꯣ ꯄꯥꯛꯅ ꯂꯩꯇꯕ ꯀꯩꯅꯣ ꯑꯣꯏꯕ,
ꯑꯗꯨ ꯑꯗꯨꯗꯨꯣ ꯀꯥꯡ ꯆꯤꯡꯕ ꯌꯥꯎꯔꯝꯃꯒ ꯀꯣꯚꯤꯟꯗꯗꯤ ꯆꯪꯗꯕꯤꯗ ꯑꯗꯨꯝ ꯊꯣꯛꯈꯤꯕ ꯃꯤꯁꯨ ꯃꯌꯝ ꯌꯥꯎꯔꯝꯃꯦ ꯑꯗꯨꯅꯅꯦ꯫
ꯀꯅꯥꯅ ꯃꯤ ꯆꯤꯟꯈ꯭ꯔꯒ ꯀꯅꯥꯅ ꯁꯨꯝ ꯅꯩ ꯂꯩꯔꯗꯤ ꯀꯥꯏꯗꯒꯤ꯫
ꯑꯗꯨꯅꯦ ꯍꯥꯏꯁꯦ꯫
ꯅꯣꯏꯗꯤ ꯀꯩꯝ ꯆꯠꯇꯕ ꯍꯥꯏꯖ?
ꯆꯠꯇꯦꯃꯦ ꯑꯗꯨ ꯕꯣꯔꯥ ꯂꯩꯆꯥꯁꯤꯅ ꯊꯣꯛꯄꯅꯦ ꯑꯗꯣ ꯑꯁꯣꯠ ꯊꯣꯛꯄꯒ ꯅꯣꯡꯗ ꯍꯩꯊꯔꯛꯑꯦ ꯈꯨꯀꯟ ꯑꯃ꯫
ꯑꯗꯣ ꯕꯣꯔꯥ ꯂꯩ ꯍꯥ ꯅꯠꯇꯦ
ꯀꯔꯤ ꯃꯤꯁꯛ ꯀꯔꯤ ꯑꯆꯧꯕ ꯆꯠꯂꯒ ꯒꯥꯔꯤ ꯆꯧꯕꯗ ꯆꯠꯂꯒ ꯅꯣꯡ ꯍꯩꯊꯕ ꯀꯩ ꯃꯔꯤ ꯂꯩꯅꯒꯦ꯫
ꯂꯝꯕꯤꯕꯧ ꯎꯗꯕꯤꯗꯣ ꯅꯍꯥꯟ ꯃꯣꯏꯕꯥꯅꯤꯅ ꯀꯩꯅꯣ ꯇꯧꯕꯗꯣ꯫ ꯏꯕꯥꯅꯤ ꯅꯣꯡꯃ ꯆꯠꯄꯗꯣ꯫
ꯎꯝ
ꯏꯕꯥꯅꯤ ꯅꯣꯡꯃ ꯆꯠꯄꯗꯣ꯫
ꯑ
ꯑꯗꯣ ꯂꯝꯕꯤ ꯀꯩꯝ ꯎꯗꯦꯗꯅ ꯅꯣꯡ ꯀꯟꯃꯟꯕꯒꯤ꯫
ꯑ
ꯑꯗꯨꯃꯥꯏꯅ ꯇꯧꯔꯛꯄ ꯑꯗꯨꯒ ꯑꯆꯥꯄꯣꯠ, ꯑꯣ ꯕꯣꯔꯥ ꯀꯩ-ꯀꯩꯗꯣ ꯆꯥꯒꯦꯅ ꯆꯪꯉꯒ ꯃꯤ ꯅꯨꯄꯤ ꯉꯥꯛꯛꯇ ꯐꯝꯕ ꯂꯩꯔꯝꯃꯦ ꯑꯃꯨꯛ ꯑꯗꯨꯕꯨ ꯐꯝꯃꯔꯣꯏꯁꯤ ꯌꯨꯝꯗ ꯂꯩꯔ ꯆꯥꯔꯨꯔꯁꯦꯅ ꯍꯥꯏꯔ,
ꯎꯝ
ꯗꯨꯇꯥꯏꯗꯤ ꯒꯥꯔꯤ ꯑꯆꯧꯕꯗꯒꯤ ꯀꯨꯝꯃꯛꯑꯒ ꯆꯥꯛꯄꯗꯗꯤ ꯀꯨꯌꯦꯡ ꯀꯨꯌꯦꯡꯒ ꯌꯦꯡꯗ
ꯀꯔꯤ
ꯒꯥꯔꯤ ꯑꯆꯧꯕꯗꯒꯤ ꯆꯪꯉꯛ ꯀꯨꯝꯍꯜꯔꯒ ꯆꯪꯉꯛꯄꯗꯗꯤ ꯀꯣꯏꯌꯦꯡ ꯀꯣꯏꯌꯦꯡꯒ ꯌꯦꯡꯗꯅ ꯌꯥꯝꯅ ꯀꯩꯅꯣ ꯇꯧꯕ ꯃꯥꯟ ꯆꯥꯅꯤ꯫ ꯄꯥꯈꯪ ꯖꯛ ꯂꯥꯎꯕꯒ ꯃꯥꯟꯖꯥꯅꯤ꯫
ꯄꯥꯈꯪ ꯌꯛ ꯂꯎꯕ ꯄꯩꯁꯥ ꯅꯨꯡꯁꯥꯒ ꯌꯥꯝ ꯄꯥꯏꯕ ꯃꯥꯟꯕ꯫
ꯀ ꯃꯥꯜꯂꯝ ꯃꯣꯏꯗ ꯑꯗꯨꯒꯗꯤ ꯄꯩꯁꯥ ꯄꯥꯏꯕꯥ ꯄꯥꯏꯇꯕꯥ ꯀꯩꯁꯨ
ꯎꯝ ꯄꯩꯁꯥ ꯄꯥꯏꯕ ꯑꯃꯅ ꯀꯥꯔ ꯊꯧꯔꯝꯅꯤꯅ ꯑꯗꯩꯗꯨ ꯀꯩ ꯌꯦꯡꯉꯛꯏꯃꯜꯅꯤ ꯐꯖꯕ ꯌꯥꯎꯕ꯭ꯔꯥ ꯅꯨꯄꯤꯅꯒ ꯌꯦꯡꯉꯥꯑꯃꯤꯅ ꯍꯔꯥꯎꯖꯔꯤꯃꯤ
ꯈꯥꯔ ꯆꯥꯔꯁꯤ ꯅꯈꯣꯏꯗꯤ ꯂꯩꯔꯦ ꯑꯗꯥ ꯄꯀꯣꯔꯥ ꯆꯥꯅꯤꯡꯉꯤꯅ ꯄꯀꯣꯔꯥꯁꯨ ꯌꯥꯎꯔꯝꯗ ꯂꯣꯏ ꯂꯣꯏꯒꯔꯦ ꯇꯧ ꯂꯩꯔꯝ ꯃꯤꯁꯨ ꯌꯥꯝꯕ ꯑꯗꯨꯒ ꯑꯃꯨꯛ ꯁꯣꯔꯣꯛꯇꯩ ꯑꯃꯨꯛ ꯄꯀꯧꯔ ꯍꯪꯒꯦ ꯆꯪꯉꯦ ꯌꯥꯎꯔꯝꯗꯦ ꯑꯗꯨ ꯆꯅꯥ ꯑꯣꯏꯗꯣ ꯌꯥꯒꯥ ꯑꯂꯨꯁꯣꯛꯀꯥꯗꯤ ꯌꯥꯎꯔꯛ ꯑꯗꯨꯒ ꯂꯥꯛꯑꯦ ꯑꯗꯩꯩ ꯌꯨꯝꯗꯥ ꯆꯥꯔꯦ ꯃꯩꯁꯨ ꯂꯥꯛꯇꯕ ꯑꯁ ꯃꯩꯁꯨ ꯂꯥꯛꯄ ꯀꯨꯏꯗ꯭ꯔꯤꯌꯦ ꯃꯩ ꯁꯨꯡꯂꯥꯛꯂꯥꯛꯇꯥꯕꯥ ꯑꯗꯨꯒꯤ
ꯂꯥꯛꯑꯣꯏꯌꯦ ꯃꯩꯅꯦꯅ ꯐꯨꯠ ꯄꯥ ꯐꯨꯠ ꯄꯥ ꯐꯨꯠ
ꯊꯦꯡꯃꯟꯗꯔꯣ ꯅꯣꯏ ꯍꯜꯂꯏꯗꯣ
ꯀꯩꯅꯣꯝꯃꯥ ꯍꯪ
ꯊꯦꯡꯃꯟꯗ꯭ꯔꯕ ꯅꯣꯢ ꯍꯂꯛꯏꯗꯣ
ꯄꯨꯡ ꯇꯔꯦꯠꯇ ꯄꯨꯡ ꯇꯔꯦꯠꯇꯩ ꯊꯣꯛꯂꯛꯑꯦ ꯑꯥꯗ ꯗꯣ ꯆꯥꯛꯄ ꯒꯩꯀꯥ ꯉꯥꯢꯔꯤꯉꯩꯗ ꯄꯨꯡ ꯅꯤꯄꯥꯟ ꯇꯥꯔꯦ ꯑꯗꯩꯂꯝꯕꯤ ꯆꯪꯕꯗ ꯂꯝꯕꯤ ꯆꯪꯕꯗ ꯑꯃꯨꯛ ꯀꯥꯡ ꯆꯤꯡ ꯂꯩꯔꯝꯗꯅ ꯀꯥꯡ ꯆꯤꯡ ꯕꯩ ꯂꯩ ꯒꯥꯔꯤ ꯊꯧꯕ ꯌꯥꯗꯗꯅ ꯑꯃꯨꯛ ꯉꯥꯍꯥꯛ ꯑꯃꯨꯛ ꯂꯩꯔꯦ ꯑꯗꯨꯢ ꯆꯥꯛ ꯆꯥꯗ꯭ꯔꯕꯣ ꯆꯥꯛ ꯆꯥꯗ꯭ꯔꯕꯣ
ꯍꯥꯥ ꯀꯩ ꯍꯥꯏꯅꯣ
ꯆꯥꯛ ꯀꯩ ꯀꯩꯀꯩ ꯏꯟꯖꯥꯡ ꯆꯥꯏꯅꯣ
ꯏꯟꯖꯥꯡ ꯉꯥꯁꯥꯏ ꯑꯌꯨꯛꯀꯤ ꯏꯟꯖꯥꯡ ꯉꯥ ꯆꯥꯔꯦ
ꯑꯣ ꯍꯧꯖꯤꯛ ꯍꯧꯖꯤꯛ ꯅꯪ ꯍꯜꯂꯛꯄꯗ ꯆꯥꯛ ꯏꯟꯁꯥꯡ ꯂꯣꯏ ꯂꯣꯏ ꯂꯩꯔꯝꯃꯦ
ꯅꯣꯏꯗꯤ ꯀꯩ ꯊꯣꯡꯉꯦ
ꯑꯈꯣꯏꯒꯤꯗꯤ ꯀꯩ ꯊꯣꯡꯕꯅꯣ ꯈꯪ ꯆꯝꯊꯣꯡ ꯊꯣꯡꯕ ꯃꯥꯜꯂꯦ ꯑꯗꯣ ꯑꯈꯣꯏ ꯃꯅꯥꯛꯀꯤ ꯕꯥꯝꯕꯣꯟꯗꯣ ꯑꯗꯨꯗꯣ ꯑꯥ ꯃꯣꯏ ꯈꯦꯆꯤ ꯂꯧ ꯂꯥꯎꯅ ꯀꯧꯕꯩ ꯂꯧ ꯃꯥꯜꯂꯤꯗꯣ ꯈꯦꯔꯆꯤꯗꯨꯒ ꯃꯣꯏ ꯎꯇꯤ ꯈꯔꯒ ꯆꯥꯔꯦ ꯅꯣꯢ ꯈꯦꯆꯤ ꯍꯥꯎꯇ꯭ꯔꯕꯥ꯫
ꯈꯦꯆꯤ ꯍꯥꯎꯇꯦ
ꯅꯍꯥꯟꯃꯨꯛꯀꯤ ꯅꯪꯅ ꯍꯧꯔ ꯄꯤꯔꯛꯄꯗꯣ
ꯑꯣ
ꯅꯤꯁꯤꯡꯉꯤꯕꯣ
ꯑꯣ
ꯐꯖꯅ ꯍꯥꯎꯕꯅꯤꯍꯦ ꯌꯦꯟꯗꯨꯒ ꯑꯗꯨꯝ ꯅꯪ ꯈꯪꯉꯦ ꯅꯪ ꯑꯃꯨꯛꯀ ꯄꯤꯔꯛꯀꯦ ꯈꯜꯂꯤꯗꯣ
ꯀꯔꯤ
ꯑ ꯅꯪꯅ ꯑꯃꯨꯛꯀ ꯄꯤꯔꯛꯀꯦꯅꯥ ꯈꯜꯂꯤꯗꯣ ꯈꯪꯉꯦ
ꯎꯝ ꯍꯣ ꯍꯦ
ꯐꯒꯤ ꯅꯠꯇꯦ ꯌꯥꯝ ꯐꯖꯩ ꯅꯪꯅ ꯐꯤꯒꯗꯣ ꯇꯥꯡꯕꯒ ꯏꯜꯂꯤꯗꯣ ꯑꯇꯩꯗꯨꯅ ꯐꯤ ꯆꯨꯝꯅ ꯆꯝꯅ ꯏꯜꯂ ꯅꯪꯅ ꯇꯥꯡꯕꯒꯤ ꯅ ꯌꯥꯝꯅ ꯍꯦꯟꯗꯣꯛ ꯄꯥꯊꯣꯛꯅ ꯆꯠꯄꯒꯤ ꯋꯥꯔꯤꯅꯦꯕꯥ
ꯚꯦꯂꯤꯟꯗꯥꯅ ꯏꯜꯂꯤꯁꯤꯁꯨ ꯑꯇꯥꯡꯕꯅꯤ ꯏꯕꯨꯉꯣ꯫
ꯑꯗꯨ ꯑꯣꯏꯁꯨ ꯅꯪꯒꯤꯗꯨꯅ ꯀꯩꯅꯣꯝ ꯃꯥꯜꯂꯦ ꯂꯨꯍꯣꯡ ꯈꯣꯡꯗꯣꯡꯕ ꯆꯠꯄꯗ ꯏꯟꯕ ꯃꯥꯜꯂꯦ ꯑꯗ ꯃꯣꯏꯅ ꯏꯜꯂꯤꯗꯨꯅ
ꯎꯝ ꯗ ꯑꯩꯗꯨ ꯄꯩꯁꯥ ꯄꯥꯢꯕꯤ ꯃꯥꯟꯕ
ꯑꯁ ꯃꯥꯂꯦ ꯑꯁꯦꯡꯕ ꯐꯤꯒꯗꯣ
ꯄꯩꯁꯥ ꯄꯥꯏꯕꯩ
ꯑ ꯐ ꯅꯪꯂꯕ
ꯍꯣꯏ꯫
ꯄꯥꯏꯔꯤꯖꯦ ꯏꯁ ꯍꯨꯡ ꯍꯨꯡ ꯔꯤꯜꯁ ꯅꯝꯃꯒ ꯀꯩꯅꯣ ꯑꯇꯩꯗꯅ ꯈꯔ ꯊꯦꯛ ꯈꯣꯠꯇ ꯑꯃꯗꯅ ꯈꯔ ꯊꯦꯛ ꯈꯣꯠꯇꯅ ꯇꯧꯔꯤꯌꯦ ꯀꯦꯃꯦꯔꯥ ꯃꯥꯡꯗ ꯆꯣꯡꯊꯔꯛꯄ ꯅꯪꯅ ꯑꯥꯛ ꯂꯦꯞꯄꯒ ꯂꯦꯞ ꯂꯦꯞꯂꯩ ꯂꯦꯞꯄ ꯂꯩꯅ ꯇꯧꯔꯤꯗꯨꯕꯣ
ꯍꯩꯇꯕꯩꯅꯤ ꯀꯩꯅꯣ
ꯐꯥꯔꯦ ꯑꯗꯨꯅꯤ
ꯍꯩꯔꯒꯕꯨ ꯑꯗꯨꯃꯥꯏ ꯇꯧꯒꯗ꯭ꯔꯣ
ꯑꯇꯩ ꯑꯇꯩ ꯅꯝꯇꯔꯣ
ꯅꯝꯗꯦ꯫
ꯀꯔꯤꯒꯤ
ꯅꯝꯗꯕꯩ
ꯅ ꯅꯝꯕ ꯌꯥꯗ꯭ꯔꯣ ꯀꯔꯃꯥꯏ ꯊꯥꯖꯤꯜꯂꯛꯦ ꯅꯪ ꯐꯣꯟꯗꯨꯗꯗꯤ ꯀꯃꯥꯏ ꯊꯥꯖꯤꯜꯂꯛꯑꯦ ꯅꯪ ꯐꯣꯟꯗꯨꯗꯗꯤ
ꯋꯥꯆꯑꯞ ꯍꯥꯄꯝ
ꯃꯥꯒꯤꯗꯨꯗ ꯗꯣꯀꯨꯃꯦꯟ ꯑꯣꯏꯅ ꯊꯥꯕ ꯌꯥꯗ꯭ꯔꯥꯃꯦ ꯗꯣꯀꯨꯃꯦꯟ ꯑꯣꯏꯅ ꯇꯧꯔꯒ
ꯗꯣꯀꯨꯃꯦꯟ ꯊꯥꯕꯗꯤ ꯌꯦꯡꯕ ꯌꯥꯗ
ꯑꯣ ꯅꯪꯒꯤ ꯐꯣꯟꯗ ꯌꯦꯡꯌꯥꯗꯕ
ꯗꯣꯏ
ꯅꯪ ꯅꯪ ꯀꯣꯟꯗ ꯈ꯭ꯔ ꯍꯦꯟꯅ ꯄꯥꯊꯣꯛꯄꯅꯤꯅꯀꯣ ꯑꯣ ꯐꯔꯦ ꯐꯔꯦ ꯑꯗꯣ ꯐꯣꯟꯗꯣ ꯐꯣꯟꯗꯨ ꯑꯃ ꯁꯤꯜꯂꯣ ꯍꯥꯏꯔꯤꯅꯤ ꯅꯪ ꯐꯣꯟꯗꯨ ꯁꯞꯄꯣꯔꯠ ꯇꯧꯗꯕꯩꯩꯅꯦ ꯃꯥꯒꯤꯗꯨ ꯀꯦꯃꯦꯔꯥ ꯀꯩꯀꯥ ꯑꯗꯨꯅ
ꯍꯣ ꯐꯔꯦ ꯑꯗꯨꯗꯤ ꯇꯨꯃꯣ ꯊꯃꯒꯦ꯫
ꯑꯥ꯫ ꯃꯥꯏꯖꯨ ꯃꯨꯠꯈ꯭ꯔꯦ ꯄꯨꯃꯨꯠ
ꯇꯧꯒꯗꯝ
ꯒꯗꯝ ꯎꯝ